ꯍꯥꯜꯂꯣ
ꯎꯝ ꯇꯥꯏꯌꯦ
ꯆꯥꯛ ꯆꯥꯔꯕꯣ
ꯆꯥꯛ ꯆꯥꯗ꯭ꯔꯤ ꯑꯩꯁꯦ ꯃꯪꯒꯟ ꯇꯥꯎꯕ ꯂꯣꯏꯗ ꯉꯥꯏꯔꯤ ꯍꯧꯖꯤꯛꯇ
ꯑꯁ ꯊꯕꯛ ꯌꯥꯝ ꯐꯩꯅꯦ ꯑꯗꯨꯗꯤ ꯀꯌꯥꯝ ꯇꯥꯎꯔꯒꯦ
ꯀꯦꯖꯤ ꯑꯍꯨꯝ ꯃꯈꯥꯏꯃꯨꯛ ꯃꯌꯥ ꯑꯣꯏꯔꯝꯒꯅꯦ ꯑꯩꯅ ꯇꯧꯔꯤꯁꯦ ꯐꯅ ꯀꯨꯏꯔꯦ ꯑꯩꯅ ꯇꯥꯎꯈꯠꯂꯛꯏ ꯃꯇꯝꯁꯦ ꯑꯗꯨ ꯌꯥꯝ ꯌꯥꯝ ꯍꯥꯞꯄ ꯌꯥꯗꯕ ꯄꯥꯇ꯭ꯔꯗꯣ ꯈꯥꯡꯗꯣ ꯄꯤꯛꯄ ꯑꯗꯨꯗꯨꯒꯤ ꯑꯗꯩꯩ ꯃꯩꯁꯨ ꯌꯥꯝ ꯁꯥꯗꯕ ꯌꯥꯗꯦꯕꯀꯣ ꯑꯗꯨ ꯃꯩ ꯁꯥꯕ ꯉꯥꯏꯕ ꯑꯃ ꯍꯦꯛ ꯇꯥꯍꯧꯔꯦ ꯑꯗꯨꯒ ꯃꯩꯗꯣ ꯀꯟꯅ ꯑꯃꯨꯛ ꯁꯥꯍꯟꯗꯣꯏꯅꯦꯕ ꯑꯗꯨꯗꯒꯤ ꯁꯥꯍꯟꯗ ꯌꯥꯗꯕꯒꯤ ꯑꯗꯨꯒꯤ ꯇꯧꯕ ꯑꯗꯨꯅ ꯀꯨꯏꯔꯤꯅꯤ
ꯑꯣ ꯀꯦꯖꯤ ꯑꯍꯨꯝꯒꯤꯅꯤꯅ ꯇꯥꯎꯔꯛꯄ ꯃꯇꯝꯗꯗꯤ ꯌꯥꯝ ꯄꯦꯛꯀꯦꯠ ꯃꯆꯥ ꯃꯆꯥ ꯀꯩꯅꯣꯗ ꯍꯥꯟꯗꯣꯏꯔꯥ ꯑꯩꯈꯣꯏꯒꯤ ꯍꯥꯏꯕꯗꯤ ꯑꯥ ꯇꯔꯥꯒꯤ ꯁꯥꯏꯖ ꯇꯔꯥ ꯄꯤꯕꯗ ꯍꯥꯏꯗꯣꯏꯔꯥ ꯊꯥꯔꯇꯤ ꯄꯤꯕꯒꯤ ꯁꯥꯏꯖ ꯀꯨꯟꯊ꯭ꯔꯥ ꯄꯤꯕꯒꯤ ꯁꯥꯏꯖꯇ ꯍꯥꯏꯗꯣꯏꯔꯥ ꯀꯃꯥꯏꯅ ꯇꯧꯕꯅꯣ
ꯂꯨꯄꯥ ꯇꯔꯥ ꯇꯔꯥꯒꯤ ꯆꯥꯡꯗ ꯅꯣꯏ ꯍꯥꯡꯗꯣꯏꯅꯦ
ꯎꯝ ꯍꯩꯌꯦ ꯑꯩꯗꯤ ꯆꯥꯛ ꯆꯥꯔꯦ ꯑꯗꯨꯒ ꯀꯩꯅꯣꯗꯣ ꯀꯣꯏꯕ ꯎꯝ ꯃꯤꯅꯗꯤ ꯈꯪꯗꯦ ꯀꯌꯥ ꯆꯥꯔꯝꯒꯗ꯭ꯔꯥ ꯈꯪꯗꯦ ꯚꯂꯦꯟꯗ꯭ꯔꯤ ꯊꯣꯡꯉꯝꯃꯦ ꯑꯩꯈꯣꯏꯗꯤ ꯚꯂꯦꯟꯗ꯭ꯔꯤ ꯏꯔꯣꯡꯕꯁꯨ ꯌꯥꯎꯋꯗ ꯚꯂꯦꯟꯗ꯭ꯔꯤ ꯊꯉꯝꯃꯤ ꯑꯗꯨ ꯆꯥꯁꯟꯈ꯭ꯔꯦ
ꯕꯦꯂꯦꯟꯗ꯭ꯔꯤꯁꯦ ꯍꯋꯥꯏ ꯊꯣꯡꯕꯗꯨꯗ ꯊꯥꯛꯑꯒꯁꯨ ꯆꯥꯅꯩ ꯍꯥꯏ ꯑꯗꯣ ꯑꯩꯈꯣꯏꯗꯤ ꯑꯃꯨꯛꯇꯗꯤ ꯊꯣꯡꯗ꯭ꯔꯤ ꯀꯥꯡꯒꯧꯅ ꯑꯌꯥꯕ ꯆꯥꯏ ꯑꯗꯨꯒ ꯃꯣꯔꯣ ꯃꯦꯞꯄꯠꯇ ꯃꯦꯠꯁꯤꯜꯂꯒ ꯆꯥꯕꯗꯣ ꯑꯗꯨꯁꯨ ꯇꯧꯕ ꯌꯥꯎꯋꯤ ꯑꯗꯣ ꯑꯌꯥꯝꯕꯅꯗꯤ ꯑꯩꯈꯣꯏ ꯀꯥꯡꯒꯧꯅ ꯑꯌꯥꯝꯕ ꯆꯥꯏ
ꯎꯝ ꯑꯩꯁꯦ ꯚꯦꯂꯦꯟꯗ꯭ꯔꯤꯁꯦ ꯀꯥꯡꯒꯧꯁꯨ ꯆꯥꯅꯤꯡꯉꯤ ꯑꯗꯨꯒ ꯑꯩꯈꯣꯏꯒꯤ ꯁꯝꯐꯨꯠ ꯑꯩꯈꯣꯏ ꯆꯃꯥꯏꯗ ꯉꯥꯟꯕꯗꯣ ꯑꯗꯨꯝꯕꯁꯨ ꯆꯥꯅꯤꯡꯉꯦ ꯈꯔ ꯑꯅꯧ ꯑꯅꯧꯕꯗꯣ ꯑꯗꯨꯝꯕꯗꯣ ꯑꯗꯨꯝꯕꯗ ꯄꯥꯝꯖꯩ ꯑꯗꯨꯝ
ꯍꯥꯎꯏ ꯆꯞ ꯃꯥꯏꯅ ꯉꯥꯝꯕꯗꯣ ꯑꯗꯨꯗꯒꯤ ꯆꯥꯛ ꯃꯥꯏꯗ ꯉꯥꯟꯕꯁꯦ ꯕꯦꯂꯦꯟꯇ꯭ꯔꯤꯒꯤ ꯋꯥ ꯉꯥꯛꯇ ꯅꯠꯇꯅꯅꯦ ꯆꯝꯐꯨꯠ ꯑꯣꯏꯅ ꯃꯍꯤ ꯍꯥꯞꯄꯒ ꯐꯨꯠꯄꯕꯨꯗꯨꯅꯦ ꯆꯥꯡ ꯃꯥꯏꯗꯅ ꯇꯧꯔ ꯉꯥꯟꯕꯁꯦ ꯁꯤꯅ ꯍꯥꯎꯕ ꯍꯦꯜꯂꯦꯕ ꯃꯥꯏꯗꯦꯟ ꯉꯥꯟꯕꯕꯨ ꯑꯣꯏꯔꯣ ꯑꯗꯒꯤ ꯗꯁ ꯀꯨꯁ ꯉꯥꯟꯕꯕꯨ ꯑꯣꯏꯔꯣ ꯏꯁꯤꯡ ꯍꯥꯞꯄꯒ ꯐꯨꯠꯄꯕꯨꯗꯤꯅꯦ ꯉꯥꯟꯕꯕꯁꯤꯅ ꯃꯥꯒꯤ ꯇꯣꯉꯥꯟꯕ ꯃꯍꯥꯎ ꯑꯃ ꯍꯦꯟꯅ ꯊꯣꯛꯄꯗꯣ ꯑꯗꯨ ꯑꯣꯏꯌꯦꯕ ꯅꯨꯡꯉꯥꯕꯅꯦ ꯍꯅ ꯆꯥꯅꯤꯡꯉꯦꯕ ꯑꯩꯁꯦ
ꯎꯝ ꯑꯗꯨꯅꯤ ꯑꯩꯁꯨ ꯌꯥꯝꯗꯤ ꯌꯥꯝꯗꯦ ꯍꯧꯖꯤꯛꯁꯦ ꯊꯕꯛ ꯉꯁꯥꯏ ꯑꯃꯂ ꯊꯕꯛ ꯑꯅꯤꯃꯨꯛ ꯆꯠꯂꯨꯔꯦ ꯍꯜꯂꯛꯑꯒ ꯐꯤꯗꯤ ꯌꯥꯝ ꯂꯩꯌꯦꯕ ꯑꯃꯣꯠꯄ ꯑꯀꯥꯏ ꯁꯨꯅꯤꯡꯉꯥꯏꯗꯤ ꯑꯗꯣ ꯀꯩꯅꯣ ꯇꯧꯋꯦ ꯑꯃꯅꯤ ꯈꯛꯇꯪ ꯇꯤꯡꯁꯤꯜꯂꯛꯀꯥꯟꯗ ꯉꯥꯏꯍꯥꯛꯇꯪ ꯁꯨꯝ ꯆꯥꯛ ꯆꯆꯥꯊ ꯊꯣꯛꯄꯒꯤ ꯄꯣꯊꯥꯔꯝꯃꯦ ꯑꯗꯨꯒ ꯑꯗꯨ ꯍꯦꯛ ꯂꯣꯏꯕ ꯀꯥꯟꯗ ꯉꯥꯏꯍꯥꯛꯇꯪ ꯈꯔ ꯁꯣꯏꯗꯣꯛꯑꯝꯃꯒ ꯊꯥꯗꯣꯛꯑꯝꯃꯒ ꯑꯃꯨꯛ ꯑꯃꯨꯛ ꯅꯧꯅ ꯑꯃꯨꯛ ꯏꯔꯨ ꯂꯨꯖ ꯊꯣꯛꯑꯅꯤ ꯍꯛꯆꯥꯡꯁꯦ ꯏꯪꯊꯍꯜꯂꯒ ꯑꯃꯨꯛ ꯑꯩꯁꯦ ꯑꯃꯨꯛ ꯄꯨꯡ ꯑꯃ ꯃꯈꯥꯏꯒꯤ ꯑꯗꯨꯋꯥꯏꯗ ꯑꯃꯨꯛ ꯊꯣꯛꯀꯗꯣꯏꯅꯤ ꯍꯧꯖꯤꯛ ꯄꯨꯡ ꯀꯩꯅꯣ ꯇ ꯄꯨꯡ ꯌꯦꯡꯉꯦꯀꯣ ꯍꯧꯖꯤꯛ ꯄꯨꯡ ꯕꯥꯔꯣ ꯌꯥꯔꯤ ꯉꯍꯥꯛ ꯕꯥꯥꯔꯣ ꯇꯥꯗ ꯉꯥꯏꯔꯤ
ꯆꯥꯛ ꯏꯁꯤꯡꯗꯤ ꯆꯥ ꯂꯣꯏꯔꯕ ꯅꯠꯇ꯭ꯔꯣ
ꯆꯥꯔꯦ ꯑꯗꯣ ꯉꯁꯤꯒꯤ ꯍꯧꯖꯤꯛꯀꯤ ꯃꯪꯒꯜ ꯃꯪꯒꯜ ꯇꯥꯎꯔꯤ ꯍꯥꯏꯕꯗꯨ ꯂꯣꯏꯔꯕ
ꯂꯣꯏꯔꯦ ꯑꯩꯁꯨ ꯍꯧꯖꯤꯛꯇ ꯂꯣꯏꯗꯉꯥꯏꯅꯦ
ꯎꯝ ꯁꯥꯕꯅꯤꯅ ꯁꯨꯝ ꯃꯩꯅꯥ ꯇ ꯑꯣꯏꯔꯒꯁꯨ ꯁꯤꯡꯖꯥꯎ ꯅꯠꯇ꯭ꯔꯁꯨ ꯑꯩꯈꯣꯏ ꯒ꯭ꯌꯥꯁ ꯊꯥꯔꯒꯁꯨ ꯀꯩꯅꯣ ꯇꯧ ꯑꯗꯨꯝ ꯁꯥꯕꯗꯤ ꯑꯗꯨꯝ ꯐꯥꯎꯔꯝꯒꯅꯤ ꯇꯥꯎꯕꯗ ꯐꯥꯎꯗ꯭ꯔꯥ
ꯁꯥꯕ ꯍꯥꯏꯁꯦ ꯒ꯭ꯌꯥꯁꯀꯤ ꯃꯅꯤꯟꯗꯨꯕꯨꯗꯤ ꯌꯥꯝ ꯀꯟꯅ ꯁꯥꯕ ꯑꯣꯏꯗ꯭ꯔꯒꯁꯨ ꯑꯗꯨꯝ ꯁꯥꯏꯕꯀ ꯀꯣ ꯀꯥꯂꯦꯟ ꯊꯥ ꯑꯣꯏꯕꯅꯤꯅ ꯑꯗꯨꯒ ꯉ ꯉꯁꯥꯏꯒꯤ ꯃꯥꯒꯤ ꯃꯪꯒꯟꯗꯣ ꯊꯥꯗꯔꯀꯥꯟꯗ ꯃꯥꯒꯤ ꯃꯅꯤꯟ ꯃꯌꯥꯝ ꯃꯌꯥꯝ ꯑꯃ ꯊꯣꯛꯂꯛꯄ ꯃꯌꯥꯝꯗꯨꯅꯅ ꯏꯁꯥꯗ ꯐꯨꯖꯜꯂꯛꯑꯀꯥꯟꯗ ꯑꯁ ꯑꯗꯨꯒꯤ ꯀꯩꯅꯣ ꯃꯩꯁꯥꯗꯨꯗꯤ ꯁꯥꯏꯑꯦꯕꯀꯣ ꯑꯗꯒꯤ ꯑꯩꯈꯣꯏꯁꯦ ꯃꯄꯥꯜ ꯈꯟ ꯃꯪꯒꯜꯁꯦ ꯑꯩꯈꯣꯏ ꯃꯈꯨꯝ ꯈꯨꯟꯗ ꯌꯥꯗꯦꯕ ꯃꯥꯗꯤ ꯄꯣꯔꯣꯛ ꯄꯣꯔꯣꯛ ꯄꯣꯔꯣꯛ ꯇꯧꯔꯒ ꯄꯣꯛꯈꯥꯏꯔꯛꯀꯗꯣꯏꯅꯦꯕ ꯑꯗꯨꯅ ꯄꯣꯛꯈꯥꯏꯔꯛꯄꯗꯨꯅ ꯌꯥꯝ ꯊꯤ ꯊꯤꯅ ꯄꯣꯛꯈꯥꯏꯕꯅꯤꯅ ꯑꯩꯈꯣꯏꯒꯤ ꯀꯩꯅꯣꯗ ꯍꯛꯆꯥꯡꯗ ꯀꯩꯗ ꯆꯣꯡꯉꯀꯥꯟꯗ ꯊꯥꯎꯗꯣ ꯌꯥꯝ ꯁꯥꯕꯁꯨ ꯑꯣꯏꯌꯦꯕ ꯑꯗꯨꯢ ꯃꯈꯨꯝ ꯈꯨꯝꯃꯦꯕ ꯑꯗꯨ ꯃꯈꯨꯝꯗꯣ ꯑꯃꯨꯃꯨꯛ ꯍꯥꯡꯗꯣꯛꯀꯥꯟꯗ ꯃꯥꯏ ꯃꯥ ꯖꯧ ꯄꯪ ꯄꯪ ꯄꯥꯏꯊꯣꯔꯛꯄꯗꯨꯅꯅꯦ ꯑꯁ ꯌꯥꯝꯊꯤꯅ ꯁꯥꯒꯔꯥꯖꯠꯅꯤ ꯑꯩ ꯉꯁꯤ ꯈꯨꯠꯄꯨ ꯑꯩꯈꯣꯏ ꯈꯨꯗꯥꯡ ꯑꯁꯥꯡꯒꯤ ꯂꯦꯠꯂꯤꯁꯤꯐꯥꯎꯗ ꯄꯣꯛꯑꯦꯕ ꯈꯪꯕ꯭ꯔꯥ ꯑꯩ ꯃꯪꯒꯟ ꯇꯥꯎꯕꯁꯦ ꯕꯦꯔꯥ ꯌꯥꯝ ꯀꯥꯏ
ꯑꯗꯣ ꯅꯣꯡ ꯐꯥꯗꯣꯛ ꯁꯨꯝ ꯃꯪꯒꯜ ꯀꯩꯅꯣꯗ ꯆꯅꯤꯡꯕꯗ ꯑꯩꯈꯣꯏꯒꯤ ꯃꯨꯟꯕ ꯇꯪꯈꯥꯏ ꯈꯔ ꯆꯠꯂꯛꯄꯒꯤ ꯃꯇꯥꯡꯗꯨꯗ ꯑꯗꯨꯝ ꯂꯧꯊꯣꯛꯑꯒ ꯁꯨꯝ ꯍꯥꯏ ꯍꯥꯏꯐꯦꯠ ꯁꯨꯝ ꯆꯥꯎꯍꯧꯕ ꯈꯣꯠꯍꯧꯕꯗꯤ ꯌꯥꯎꯗ꯭ꯔꯥ ꯇꯣꯉꯥꯟꯅ
ꯉꯍꯥꯟꯋꯥꯏ ꯈꯔ ꯅꯧꯅ ꯇꯧꯔꯤ ꯀꯥꯟ ꯃꯇꯝꯗꯗꯤꯀꯣ ꯑꯗꯨꯃꯥꯏꯅ ꯑꯗꯨꯝ ꯆꯥꯕ ꯈꯣꯠꯄꯁꯨ ꯌꯥꯝ ꯌꯥꯎꯋꯦ ꯑꯗꯣ ꯍꯧꯖꯤꯛꯇꯤ ꯁꯨꯝ ꯇꯧꯁꯜꯂꯛꯑꯕꯅꯤꯅꯀꯣ ꯑꯗꯨ ꯆꯥꯅꯤꯡꯕꯒꯤ ꯀꯩꯅꯣꯃ ꯐꯥꯎꯗ꯭ꯔꯦꯗ ꯑꯗꯨꯝ ꯅꯨꯡꯇꯤꯒꯤ ꯎꯔꯛꯑꯕꯅꯤꯅ ꯑꯩꯈꯣꯏꯗꯗꯤ ꯀꯔꯤꯝ ꯈꯜꯂꯛꯇꯕꯗꯣ ꯑꯗꯨ ꯑꯣꯏꯔꯦꯕ
ꯎꯝ ꯃꯥꯅꯦ ꯎꯝ
ꯆꯥꯛꯇꯤ ꯂ ꯏꯟꯁꯥꯡꯁꯦ ꯑꯩꯈꯣꯏꯒꯤ ꯑꯥ ꯏꯕꯨꯡꯉꯣꯅ ꯁꯥꯟꯅ ꯆꯠꯄꯒ ꯍꯜꯂꯛꯄꯗ ꯃꯥꯅ ꯌꯦꯟ ꯈꯔ ꯂꯩꯔꯛꯑꯦ ꯑꯗꯨꯗꯤ ꯢꯕꯨꯡꯉꯣꯟꯅ ꯊꯣꯡꯈ꯭ꯔꯦ ꯑꯗꯨꯗꯨꯒ ꯑꯩꯈꯣꯏ ꯢꯇꯩꯃ ꯗꯗꯥꯒꯁꯨ ꯑꯩꯈꯣꯏ ꯢꯇꯨꯃꯒꯤ ꯃꯣꯏ ꯃꯆꯦ ꯑꯃ ꯅꯍꯥꯟ ꯑꯣꯄꯔꯦꯁꯟ ꯇꯧꯕꯅꯦꯕ ꯑꯗꯨꯒꯤ ꯃꯥ ꯅꯥꯕ ꯍꯪꯕꯗꯣ ꯑꯝꯇ ꯆꯠꯇ꯭ꯔꯤꯑꯦꯅ ꯍꯥꯏꯕ ꯑꯗꯨꯏ ꯉꯁꯤꯗꯣ ꯑꯩꯈꯣꯏꯗꯥꯒ ꯃꯣꯏ ꯑꯅꯤ ꯍꯧꯅꯔꯒ ꯆꯠꯂꯨꯕ ꯆꯥꯛꯇꯣ ꯊꯣꯡꯉꯝꯃꯒ ꯑꯗꯨꯒ ꯍꯤꯟꯖꯥꯡꯁꯦ ꯊꯣꯡꯗꯕ ꯑꯗꯣ ꯃꯥꯁꯦ ꯍꯜꯂꯛꯑꯒ ꯑꯃꯨꯛ ꯌꯦꯟꯖꯥꯡꯗ ꯏꯕꯨꯡꯉꯣꯗ ꯃꯥꯅ ꯍꯜꯂꯛꯄꯗ ꯂꯩꯔꯛꯑꯕꯅꯤꯅ ꯃꯥꯅ ꯊꯣꯡꯈ꯭ꯔꯦ ꯑꯗꯨꯒ ꯑꯩꯈꯣꯏ ꯏꯇꯩꯃꯥ ꯗꯥꯗꯒꯥ ꯍꯜꯂꯛꯑꯒ ꯑꯃꯨꯛ ꯀꯥꯡꯒꯧ ꯑꯣꯏꯅ ꯉꯧꯈꯤꯁꯦ ꯑꯩꯗꯤ ꯌꯦꯟꯗꯣ ꯌꯥꯝ ꯄꯥꯝꯅ ꯆꯥꯕ ꯅꯠꯇꯕꯅꯤꯅꯅ ꯀꯥꯔꯣꯠꯀ ꯑꯗꯒꯤ ꯍꯋꯥꯏ ꯑꯁꯥꯡꯕꯤꯅꯦ ꯃꯣꯔꯣꯛ ꯑꯇꯦꯛꯅꯦ ꯀꯩꯀꯥ ꯇꯧꯔ ꯍꯥꯞꯆꯤꯜꯂꯒ ꯀꯥꯡꯉꯧ ꯉꯧꯈꯤꯅꯦꯅ ꯇꯧꯕ ꯑꯗꯨꯗꯨꯅꯦ ꯑꯩꯅ ꯉꯥꯏꯔꯤꯁꯦ ꯆꯥꯛꯇꯤ ꯂꯥꯝꯃꯕꯅꯦ ꯑꯩꯁꯨ
ꯎꯝ ꯄꯨꯡ ꯊꯦꯡꯗꯤ ꯊꯦꯡꯖꯤꯜꯂꯛꯑꯦ ꯍꯣꯏ ꯃꯄꯥꯟ ꯂꯝꯗꯕꯨꯗꯤ ꯌꯥꯝ ꯊꯦꯡ ꯊꯦꯡ ꯆꯅꯩ ꯑꯗꯣ ꯑꯩꯈꯣꯏ ꯁꯣꯝꯗꯗꯤꯝ ꯇꯥꯏꯃꯤꯡꯁꯦ ꯃꯅꯤꯄꯨꯔꯒꯤ ꯑꯣꯏꯅ ꯑꯩꯈꯣꯏ ꯁꯣꯝ ꯏꯔꯝꯗꯝꯁꯤꯒꯤ ꯑꯣꯏꯅ ꯍꯥꯏꯇꯥꯔꯦ ꯀꯩꯁꯨ ꯇꯨ ꯕꯥꯔꯣ ꯑꯃ ꯀꯥꯏꯁꯤꯗꯤ ꯑꯗꯨꯝ ꯈꯔ ꯂꯣꯏꯅꯃꯛꯇꯤ ꯀꯃꯟ ꯑꯣꯏꯗꯦꯗꯅ
ꯑꯣꯏꯗꯦꯗ ꯌꯥꯔꯤꯈꯩꯗꯤ ꯉꯟꯅ ꯆꯥꯒꯗꯧꯕꯅꯤꯗ ꯆꯥꯛ ꯏꯁꯤꯡꯗꯤ ꯄꯨꯡ ꯅꯤꯄꯥꯟꯒ ꯇꯥꯔꯗꯤ ꯆꯥꯕ ꯌꯥꯔ ꯄꯣꯠꯅꯦ ꯊꯦꯡꯉꯕꯗ ꯅꯤꯄꯥꯜ ꯃꯈꯥꯏ ꯑꯗꯨꯃꯥꯏꯅ ꯆꯥꯛꯇꯤ ꯌꯥꯔꯤꯉꯩ ꯉꯟꯅ ꯆꯥꯒꯗꯧꯕꯅꯦ ꯍꯥꯢꯕ ꯑꯩꯈꯣꯏꯒꯤ ꯆꯠꯟꯅꯩꯅꯔꯒ ꯑꯗꯨꯝ ꯂꯩꯕꯗꯣ ꯑꯣꯏꯔꯦꯕ ꯑꯩꯈꯣꯏꯗꯤ ꯄꯨꯡ ꯕꯥꯔꯣ ꯑꯁ꯭ꯋꯥꯏ ꯆꯥꯔꯅꯤ ꯄꯥꯔꯣ ꯕꯥꯔꯣ ꯃꯈꯥꯏ ꯆꯥꯔꯅꯤ ꯑꯗꯒꯤ ꯅꯨꯡꯗꯥꯡ ꯐꯪꯉꯦ ꯑꯃꯨꯛ ꯉꯟꯅ ꯆꯥꯕꯗ ꯑꯗꯨꯝ ꯌꯥꯗ꯭ꯔꯦ ꯑꯗꯨꯝ ꯊꯦꯡꯅ ꯑꯗꯨꯝ ꯆꯥꯔꯦ ꯍꯥꯏꯕꯗꯤ ꯃꯥꯒꯤ ꯇꯨꯝꯕꯒꯤ ꯆꯥꯡꯗꯨ ꯑꯃꯨꯛ ꯍꯟꯊꯔꯗꯣꯏꯅꯤꯗꯅ ꯊꯦꯡꯅ ꯆꯥꯔꯕꯅꯤꯅ
ꯎꯝ
ꯑꯗꯨꯗꯨꯅ ꯃꯇꯝ ꯑꯃ ꯏꯀꯥꯏ ꯀꯥꯏꯗ ꯑꯩꯈꯣꯏꯒꯤ ꯊꯕꯛꯁꯤꯅꯁꯨ ꯑꯌꯥꯝꯕ ꯌꯥꯗꯕ
ꯎꯝ
ꯑꯗꯩꯩ ꯃꯤꯗꯨꯅ ꯌꯥꯝ ꯌꯥꯝꯈꯤꯕ ꯑꯣꯏꯗꯤ ꯑꯃꯨꯛ ꯐꯕ ꯑꯗꯣ ꯑꯩꯈꯣꯏꯗꯤ ꯃꯤꯁꯨꯃꯨꯛ ꯌꯥꯝꯗꯕꯅꯤꯅ ꯄꯨꯂꯞ ꯄꯨꯟꯁꯤꯜꯂꯒ ꯍꯦꯛ ꯍꯦꯛ ꯆꯥꯕꯁꯦ ꯑꯗꯨꯝ ꯑꯩꯈꯣꯏꯒꯤ ꯍꯩꯅꯕꯤ ꯑꯣꯏꯔꯦꯕ
ꯑꯗꯨꯗꯨꯅ ꯉꯥꯏꯊꯣꯛ ꯉꯥꯏꯁꯤꯟ ꯇꯧꯅꯔꯒ ꯑꯗꯨꯝ ꯆꯥꯃꯤꯟꯅꯔꯦ ꯑꯗꯩ ꯊꯕꯛꯇꯨꯁꯨ ꯑꯩꯈꯣꯏ ꯄꯨꯂꯞ ꯄꯨꯂꯞ ꯂꯣꯏꯅꯃꯛ ꯇꯧꯃꯤꯟꯅꯕ ꯌꯥꯕ ꯊꯕꯛꯅꯤꯅꯅꯦ ꯄꯨꯟꯅ ꯄꯨꯟꯅ ꯑꯗꯨꯝ ꯇꯧꯃꯤꯟꯅꯩꯌꯦꯕ ꯑꯗꯨꯗꯨꯒꯤꯅꯦ ꯑꯩꯈꯣꯏꯅ ꯑꯗꯨꯝ ꯊꯦꯡꯉꯤꯁꯦ
ꯎꯝ ꯃꯥꯅꯦ ꯉꯁꯤ ꯑꯗꯣ ꯍꯧꯖꯤꯛ ꯎꯝ ꯑꯇꯣꯞꯄ ꯊꯕꯛ ꯁꯨꯝ ꯍꯥꯏꯕꯗꯤ ꯌꯨꯝꯒꯤ ꯅꯠꯇꯕ ꯁꯨꯝ ꯆꯠꯊꯣꯛ ꯈꯣꯊꯣꯛ ꯊꯣꯛꯇꯤ ꯂꯩꯕ꯭ꯔꯥ ꯂꯩꯇꯕ꯭ꯔ‌ꯣ
ꯆꯥꯊꯣꯛꯀꯗꯧꯕꯗꯤ ꯂꯩꯇꯦ ꯌꯨꯝꯒꯤ ꯊꯕꯛꯇꯤ ꯑꯩꯁꯤ ꯃꯪꯒꯟ ꯇꯥꯕ ꯂꯣꯏꯔꯗꯅ ꯍꯧꯖꯤꯛ ꯃꯤꯒꯤ ꯑꯇꯣꯞꯄꯒꯤ ꯑꯃꯨꯛ ꯍꯧꯖꯤꯛ ꯀꯩꯅꯣ ꯍꯥꯏꯔꯛꯑꯦꯕ ꯎꯝ ꯋꯥꯇꯤꯟ ꯑꯄꯥꯛꯄ ꯔꯥꯎꯟꯗꯣ ꯑꯗꯨꯝ ꯁꯥꯕꯤꯌꯣꯅ ꯃꯣꯏ ꯗ꯭ꯔꯦꯖꯟ ꯇꯔꯥꯃꯨꯛ ꯁꯥꯕꯤꯌꯣ ꯍꯌꯦꯡ ꯑꯌꯨꯛ ꯂꯧꯒꯦ ꯍꯥꯏꯕꯀꯣ ꯑꯗꯨꯒꯤ ꯑꯃꯨꯛ ꯁꯥꯕ ꯍꯧ ꯑꯗꯨꯅꯦꯕ ꯑꯗꯩꯗꯨ ꯆꯥꯛ ꯆꯥꯗ꯭ꯔꯤꯉꯩꯗ ꯑꯃꯨꯛ ꯐꯝꯖꯤꯟꯈꯤ ꯇꯥꯔꯗꯤ ꯊꯕꯛꯇ ꯍꯧꯖꯤꯟꯈꯤ ꯇꯥꯔꯗꯤ ꯑꯃꯨꯛ ꯐꯔꯛ ꯇꯥꯗꯣꯏꯕ ꯑꯗꯨꯗꯨꯅ ꯆꯥꯛꯁꯦ ꯆꯥꯔ ꯂꯣꯏꯔꯀꯥꯟꯗ ꯎ ꯐꯖꯅ ꯒ꯭ꯌꯥꯟ ꯇꯥꯅ ꯑꯗꯨꯝ ꯍꯧꯔꯁꯤꯅ ꯑꯗꯨꯃꯥꯏꯅ ꯇꯧꯔꯒ ꯍꯥꯏꯅꯔꯒꯅꯦꯕ ꯑꯩꯈꯣꯏ ꯆꯥꯛ ꯉꯥꯏꯅꯔꯤꯕ ꯍꯧꯖꯤꯛꯁꯦ
ꯅꯣꯏꯒꯤ ꯌꯥꯝ ꯐꯕ ꯑꯃꯗꯤ ꯂꯩꯌꯦ ꯑꯌꯨꯛꯁꯦ ꯉꯟꯇꯥ ꯂꯣꯏꯊꯣꯛꯑꯦꯗꯅ ꯑꯗꯨꯣ ꯊꯕꯛ ꯂꯣꯝꯗ ꯑꯗꯨꯝ ꯃꯥꯏ ꯑꯣꯟꯁꯤꯟꯒꯤꯕꯥ ꯑꯗꯨꯅꯗꯤ ꯐꯗꯧ ꯃꯥꯜꯂꯦ
ꯐꯩꯌꯦ ꯑꯗꯨꯅꯗꯤ ꯌꯥꯝ ꯐꯩꯌꯦ ꯑꯗꯣ ꯑꯌꯨꯛ ꯉꯟꯇꯥꯁꯤꯗꯗꯤꯅꯦ ꯄꯨꯔꯥ ꯉꯟꯅꯅꯦ ꯄꯨꯡ ꯃꯉꯥ ꯇꯔꯨꯛꯇ ꯍꯧꯒꯠꯄꯁꯦ ꯉꯝꯗ꯭ꯔꯦꯕ ꯊꯕꯛꯁꯤꯅ ꯁꯥꯏꯒꯤ ꯎꯝꯕꯥꯥ ꯀꯩꯅꯣ ꯅꯨꯡꯗꯥꯡꯒꯤꯁꯨ ꯀꯩꯁꯨ ꯄꯨꯡ ꯄꯨꯡ ꯕꯥꯔꯣ ꯇꯦꯔꯣꯕꯥꯎ ꯑꯗꯨꯝ ꯁꯨꯖꯜꯂꯛꯑꯕꯅꯤꯅ ꯎꯝ ꯀꯥ ꯍꯛꯆꯥꯡꯁꯤꯡꯁꯦ ꯑꯩꯈꯣꯏꯒꯤ ꯄꯣꯊꯥꯕꯒꯤ ꯆꯥꯡ ꯋꯥꯠꯂꯦꯗꯅꯀꯣ ꯑꯗꯨꯅ ꯌꯥꯎꯍꯧꯔꯛꯄꯗꯗꯤ ꯉꯟꯇꯥ ꯍꯧꯒꯠꯀꯦ ꯍꯥꯏꯕꯁꯦ ꯑꯝꯇꯥ ꯉꯝꯅꯗ꯭ꯔꯦꯕ ꯑꯗꯨꯒꯤ ꯑꯗꯨꯅ ꯑꯗꯨꯝ ꯃꯥꯒꯤ ꯃꯇꯝꯁꯦ ꯑꯗꯨꯝ ꯀꯥꯏꯔ ꯀꯥꯏꯔ ꯀꯥꯏꯔ ꯆꯠꯈꯤꯕꯗꯨꯅ ꯑꯗꯨꯝ ꯁꯨꯃꯥꯏꯅ ꯑꯗꯨꯝ ꯇꯧꯔꯤꯁꯤꯅꯦ ꯍꯧꯖꯤꯕꯣ
ꯎꯝ ꯅꯨꯃꯤꯠ ꯐꯥꯅ ꯅꯣꯡꯃꯒꯤ ꯅꯣꯡꯃꯒꯤ ꯃꯇꯝꯁꯤ ꯅꯨꯃꯤꯠ ꯅꯤꯅꯤꯒ ꯆꯪꯉꯒ ꯅꯣꯡꯃ ꯑꯣꯏꯒꯦ ꯍꯥꯏꯔꯗꯤ ꯅꯣꯏꯗꯗꯤ ꯊꯕꯛ ꯑꯗꯨꯗ ꯀꯣꯟꯅꯗꯣꯏ ꯃꯥꯜꯂꯦ ꯈꯔ
ꯀꯣꯟꯅꯗꯣꯏꯅꯦ ꯑꯗꯨꯅꯦ ꯅꯣꯏꯅꯦ ꯍꯦꯛ ꯇꯥꯛꯏ ꯈꯨꯗꯤꯡꯒꯤ ꯑꯗꯨꯝ ꯑꯩꯁꯦ ꯆꯤꯜꯂꯒ ꯑꯗꯨꯝ ꯂꯩꯔꯝꯃꯦꯗꯥꯅ ꯑꯗꯨꯅ ꯃꯣꯏ ꯃꯌꯥꯝꯅ ꯑꯩꯉꯣꯟꯗ
ꯊꯕꯛ ꯂꯩꯃꯥ
ꯑꯣ ꯊꯣꯜꯂꯕꯅꯦ ꯃꯤꯡꯒꯖꯦ ꯖꯥꯠ ꯖꯥꯠ ꯊꯣꯟꯕꯤꯔꯥꯕꯅꯦ ꯑꯗꯒꯤ ꯖꯥꯠ ꯖꯥꯠ ꯌꯥꯝ ꯊꯣꯟꯕꯅꯤꯅ ꯃꯤꯡ ꯃꯌꯥꯝꯁꯦ
ꯎꯝ ꯑꯗꯨꯅꯤ ꯇꯧꯔꯤꯁꯦ ꯍꯟꯗꯛꯀꯤ ꯑꯩꯁꯦ ꯍꯧꯖꯤꯛꯁꯦ ꯋꯥꯈꯜ ꯑꯃ ꯈꯟꯕ ꯍꯧꯔꯕꯅꯤ ꯀꯥꯡ ꯃꯌꯥ ꯅꯛꯁꯜꯂꯛꯄꯁꯦ ꯃꯇꯧ ꯀꯔꯝꯅ ꯍꯥꯏꯕꯗꯤ ꯑꯩꯒꯤ ꯑꯩꯈꯣꯏꯒꯤ ꯁꯤꯟꯐꯝꯒꯤ ꯑꯩꯅ ꯆꯠꯄ ꯊꯕꯛꯇꯨꯒꯤ ꯃꯇꯨꯡ ꯏꯟꯅ ꯀꯃꯥꯏꯅ ꯂꯤꯊꯣꯛꯄ ꯈꯣꯠꯇꯣꯛꯄ ꯍꯥꯏꯕ ꯇꯥꯒꯨꯝꯃꯨꯛꯇꯪ ꯌꯥꯒꯗꯝꯕꯅꯦ ꯍꯥꯏꯕꯁꯦ ꯑꯗꯣ ꯃꯣꯏꯒꯤ ꯉꯁꯥꯏ ꯍꯥꯏꯅꯈꯤꯕꯗꯣ ꯊꯥꯡꯖꯥ ꯍꯥꯏꯕꯅꯦꯕ ꯅꯠꯇ꯭ꯔꯥ ꯀꯔꯤꯒꯨꯝꯕ ꯑꯩꯈꯣꯏ ꯃꯌꯥꯝ ꯊꯦꯡꯅꯔꯒꯗꯤ
ꯍꯣꯏ
ꯀꯊꯥꯗ ꯀꯩꯅꯣꯈꯣꯏꯗꯥ ꯑꯣ ꯑꯣ ꯑꯣ ꯑꯩꯈꯣꯏꯒꯤ ꯄꯥꯔꯤ ꯂꯇꯥ ꯅꯣꯏꯒꯤꯗ ꯅꯠꯇ꯭ꯔꯥ
ꯍꯣꯏ ꯃꯃꯥꯂꯣꯝꯒꯤꯗꯥ ꯇꯧꯔꯁꯨ ꯌꯥꯔꯦ ꯑꯗꯨꯕꯨꯗꯤ ꯃꯇꯝꯗꯨꯒꯤ ꯃꯇꯨꯡꯏꯟꯅ ꯑꯗꯨꯝ ꯑꯩꯈꯣꯏ ꯃꯌꯥꯝ ꯋꯥ ꯐꯖꯅ ꯍꯥꯏꯅꯔꯒ ꯀꯣ ꯂꯦꯞꯅꯕ ꯑꯃ ꯗꯔꯀꯥꯔ ꯂꯩ ꯑꯗꯨꯃꯥꯏꯅ ꯇꯧꯔꯒ ꯂꯦꯞꯅꯕ ꯌꯥꯏ
ꯅꯣꯏꯒꯤ ꯃꯥꯡꯒꯣꯟꯗꯨ ꯈꯤꯇꯪ ꯇꯤꯜꯂꯦ ꯑꯗꯣ ꯈꯔ ꯈꯔ ꯈꯤꯇꯪ ꯀꯨꯝꯊꯔꯒ ꯑꯥ ꯂꯧꯕꯨꯛꯑꯣꯏ ꯀꯔꯤ ꯑꯣꯏ ꯈꯔ ꯇꯥꯏꯅꯕ ꯑꯃ ꯂꯩꯕꯗꯣ ꯑꯥꯗꯥ ꯇꯧꯔꯁꯦ
ꯌꯥꯏ ꯑꯗꯨꯅ ꯆꯞ ꯆꯥꯗꯗꯤꯅꯦ ꯅꯨꯡꯉꯥꯏꯗꯣꯏꯅꯦ ꯃꯌꯥꯝ ꯉꯍꯥꯛꯇꯪ ꯑꯩꯈꯣꯏꯒꯤ ꯑꯡ ꯀꯩ ꯍꯥꯏꯅꯤ ꯏꯁꯩꯒꯤ ꯏꯁꯩ ꯅꯣꯡꯃꯥꯏ ꯁꯛꯅꯤꯡꯕ ꯌꯥꯎꯔꯒꯁꯨ ꯑꯗꯨꯝ ꯁꯛꯍꯟꯕ ꯌꯥꯕ ꯑꯗ ꯁꯨꯝ ꯅꯨꯡꯉꯥꯏꯗꯅꯀꯣ ꯃꯌꯥꯝ ꯄꯨꯜꯂꯛꯑꯒꯗꯤ ꯑꯗꯨꯝ ꯈꯤꯇꯪ ꯈꯤꯇꯪꯗꯁꯨ ꯑꯗꯨꯝ ꯂꯥꯡꯉꯦꯗꯅ ꯃꯤ ꯃꯌꯥꯝ ꯄꯨꯜꯂꯛꯑꯥꯒꯗꯤ ꯑꯩꯈꯣꯏ ꯃꯉꯥ ꯇꯔꯨꯛ ꯄꯨꯟꯁꯤꯜꯂꯛꯑꯥꯒꯗꯤ ꯑꯗꯨꯃꯥꯏꯅ ꯇꯧꯕ ꯌꯥꯕ ꯃꯐꯝꯗꯨꯅ ꯍꯦꯟꯅ ꯐꯩ
ꯃꯥꯅꯤ ꯑꯗꯨꯗꯤ ꯍꯧꯖꯤꯛꯁꯦ ꯆꯥꯛ ꯄꯨꯜꯂꯞ ꯑꯝꯇꯥ ꯆꯥꯗ꯭ꯔꯤꯕꯣ ꯆꯥꯅꯕ ꯑꯉꯥꯡꯁꯤꯡꯗꯤ ꯈꯔ ꯆꯥꯅꯥꯈ꯭ꯔꯕꯣ
ꯆꯥꯗ꯭ꯔꯤꯌꯦ ꯀꯅꯥꯝ ꯆꯥꯗ꯭ꯔꯤ ꯑꯩꯈꯣꯏ ꯄꯨꯂꯞ ꯆꯥꯗꯣꯏꯅꯤ ꯂꯣꯏ ꯉꯥꯏꯅꯔꯤ ꯀꯥꯡꯉꯧ ꯌꯥꯝ ꯀꯟꯅ ꯉꯧꯔꯤ ꯍꯧꯖꯤꯛ ꯁꯤ ꯂꯣꯏꯔꯛꯑꯒ ꯆꯥꯔꯅꯤ ꯀꯨꯏꯔꯔꯣꯏꯗ ꯃꯤꯅꯤꯠ ꯃꯉꯥ ꯇꯔꯥ ꯐꯥꯔꯛꯑꯒꯗꯤ ꯆꯥꯕꯥꯥ ꯌꯥꯔꯅꯤ
ꯑꯗꯣ ꯌꯨꯝꯗ ꯊꯕꯛ ꯁꯨꯕ ꯂꯥꯛꯄ ꯃꯤꯗꯨꯗꯤ ꯃꯌꯨꯝꯗꯩꯩ ꯆꯥꯔ ꯂꯥꯛꯏꯔꯥ ꯃꯣꯏ ꯑꯗꯨꯝ ꯃꯌꯨꯝꯗ ꯍꯣ ꯍꯜꯂꯒ ꯑꯗꯨꯝ ꯆꯥꯈꯤꯗꯣꯏꯔꯥ ꯄꯨꯡ ꯑꯃꯒꯤ ꯁꯨꯋꯥꯏꯗ
ꯃꯣꯏꯁꯦ ꯀꯩꯅꯣ ꯉꯥꯛꯇ ꯂꯥꯛꯑꯦ ꯎꯝ ꯅꯨꯡꯊꯤꯟꯗ ꯉꯥꯛꯇ ꯂꯥꯛꯑꯦꯕꯀꯣ ꯃꯣꯏ ꯉꯁꯤ ꯇꯅꯨ ꯃꯣꯏ ꯑꯌꯨꯛ ꯂꯥꯛꯑꯝꯕꯗꯣ ꯑꯥꯗꯣ ꯃꯣꯏ ꯑꯌꯨꯛ ꯂꯥꯛꯑꯝꯕ ꯖꯨꯝ ꯃꯣꯏ ꯉꯁꯤꯁꯦ ꯑꯩꯈꯣꯏ ꯗꯥꯒ ꯋꯥꯔꯤꯗꯣ ꯁꯥꯟꯅꯈ꯭ꯔꯦꯕꯥꯥ ꯃꯣꯏꯒꯤ ꯊꯕꯛ ꯑꯥ ꯊꯕꯛ ꯂꯧꯔꯤꯕ ꯅꯨꯄꯥꯗꯨ ꯌꯥꯎꯔꯛꯇꯕ ꯑꯗꯨꯗꯨꯅ ꯊꯕꯛꯌꯦꯠ ꯊꯕꯛ ꯂꯧꯔꯤꯕ ꯅꯨꯄꯥꯗꯨꯗ ꯑꯩꯈꯣꯏꯗꯥꯅ ꯐꯣꯟ ꯇꯧꯔꯒ ꯋꯥꯔꯤ ꯋꯥꯔꯤ ꯁꯥꯟꯅꯔꯀꯥꯟꯗ ꯇꯧꯏ ꯈꯣꯠꯂꯦ ꯅꯪ ꯌꯥꯎꯗ꯭ꯔꯒꯗꯤ ꯅꯣꯏꯒꯤ ꯍꯥꯟꯅꯒꯤ ꯑꯔꯩꯕ ꯄꯩꯁꯥꯁꯤꯡꯗꯨꯁꯨ ꯂꯣꯏꯁꯟꯅꯁꯤ ꯑꯗꯨꯗꯨꯒ ꯅꯣꯏ ꯍꯥꯟꯅꯒꯤ ꯄꯨꯜꯂꯤꯕ ꯀꯥꯡꯒꯨꯁꯤꯡꯗꯨ ꯑꯗꯨꯝ ꯄꯨꯟꯕꯅ ꯐꯠꯇ꯭ꯔꯥ ꯑꯅꯧꯕ ꯉꯥꯛꯇ ꯂꯥꯛꯍꯜꯂꯤꯁꯦ ꯑꯩ ꯑꯩꯅ ꯃꯁꯥ ꯃꯁꯥ ꯑꯃ ꯑꯃꯠꯇꯁꯨ ꯈꯪꯕ ꯅꯠꯇꯦ ꯑꯗꯨ ꯀꯃꯥꯏ ꯀꯃꯥꯏꯅ ꯇꯧꯕꯅꯣ ꯃꯦꯟ ꯇꯥꯗ꯭ꯔꯦ ꯑꯗꯨꯗꯨꯅ ꯅꯪ ꯂꯥꯛꯑꯀꯥꯟꯗ ꯊꯕꯛꯇꯣ ꯇꯧꯅꯕ ꯇꯧꯁꯦꯅ ꯑꯗꯨꯃꯥꯏꯅ ꯇꯧꯔ ꯑꯩꯈꯣꯏꯗꯥꯅ ꯋꯥꯔꯤꯗ ꯁꯥꯔꯒ ꯃꯣꯏꯗ ꯊꯥꯗꯣꯛꯈ꯭ꯔꯦꯕ
ꯎꯝ
ꯑꯗꯨ ꯃꯣꯏ ꯍꯣꯔꯂꯦꯟ ꯅꯨꯡꯗꯤꯟ ꯅꯨꯡꯗꯤ ꯂꯥꯛꯀꯦ ꯍꯥꯏꯔꯝꯃꯦꯕꯀꯣ ꯑꯗꯨꯗ ꯑꯗꯨꯗꯩ ꯊꯕꯛ ꯑꯃ ꯍꯧꯔꯛꯑꯅꯤ
ꯎꯝ ꯍꯣꯏꯅꯦ ꯅꯣꯏꯒꯤ ꯃꯊꯛꯀꯤꯗꯨꯗꯪ ꯑꯄꯥꯛꯄꯗꯣ ꯑꯨꯇꯪꯒ ꯍꯥꯏꯒꯠꯈ꯭ꯔꯒ ꯋꯥꯔꯤꯅꯤ ꯃꯈꯥꯗꯨꯒꯤ ꯁꯔꯨꯛꯇꯨ ꯃꯈꯥ ꯂꯣꯏꯁꯪꯉꯗꯤ ꯑꯃ ꯈꯔ ꯐꯔꯅꯤ ꯅꯠꯇ꯭ꯔꯒ ꯍꯧꯖꯤꯛꯇꯤ ꯑꯗꯨꯝ ꯆꯥꯏꯒꯤꯅꯦꯕ
ꯃꯥꯅꯦ ꯑꯗꯨꯕꯨ ꯂꯣꯏꯔꯒꯗꯤ ꯈꯔ ꯀꯣꯝꯕꯅꯤ ꯑꯩꯈꯣꯏ
ꯎꯝ ꯑꯗꯣ ꯃꯪꯒꯜ ꯑꯃꯨꯛ ꯍꯧꯖꯤꯛ ꯇꯥꯎꯔꯕꯗ꯭ꯔꯥ ꯑꯃꯨꯛ ꯇꯥꯎꯈꯤꯗꯣꯏꯔꯣ ꯍꯧꯖꯤꯛ
ꯅꯠꯇꯦ ꯍꯟꯗꯛꯇꯤ ꯋꯥꯇꯤꯟ ꯍꯧꯗꯣꯏꯅꯤ ꯋꯥꯇꯤꯟ ꯔꯥꯎꯟ ꯑꯆꯧꯕꯗꯣ ꯆꯒꯣ ꯑꯥꯆꯧꯕꯗꯨ ꯎꯝ
ꯑꯣ ꯑꯩꯁꯦ ꯀꯩꯅꯣ ꯑꯩꯈꯣꯏ ꯂꯥꯏꯔꯤꯛ ꯇꯥꯕꯗꯣꯏ ꯃꯥꯜꯂꯦ ꯂꯥꯏꯔꯤꯛ ꯇꯥꯕ ꯆꯠꯅꯤ ꯍꯥꯏꯕꯗꯨꯗꯒꯤ ꯏꯃꯥꯟꯅꯕ ꯑꯩꯈꯣꯏ ꯏꯁꯩ ꯁꯛꯃꯤꯟꯅ ꯄꯨꯟꯃꯤꯟꯅꯕ ꯑꯃ ꯐꯣꯟ ꯇꯧꯔꯦ ꯑꯝꯇ ꯄꯥꯏꯒꯦꯀꯣ
ꯑꯣ ꯄꯥꯏꯔꯣ ꯄꯥꯏ
ꯎꯝ